ꯑꯗꯣ
ꯁꯤ ꯀꯩꯅꯣꯁꯦ ꯀꯣꯜꯁꯦ ꯍꯥꯟꯅ ꯀꯩꯅꯣ ꯑꯩꯒꯤ ꯕꯦꯡ ꯑꯦꯀꯥꯎꯟꯗ ꯑꯦꯠ ꯇꯧꯕ ꯌꯥꯗꯦꯕꯀꯣ
ꯎꯝ꯫
ꯇꯧꯔꯁꯨ ꯄꯩꯁꯥ ꯀꯩꯅꯣ ꯇꯧꯔ
ꯇꯧꯕꯅꯦ ꯅꯪ ꯑꯥ ꯀꯣꯜ ꯇꯧꯕꯗꯣ ꯍꯧꯖꯤꯛ ꯇꯧꯕ ꯚꯦꯔꯤꯐꯥꯏ ꯇꯧꯈ꯭ꯔꯀꯥꯟꯗ ꯇꯥꯛꯁꯇꯣ ꯈꯔ ꯇꯧꯔꯀꯥꯟꯗ ꯑꯗꯨꯝ ꯍꯥꯞꯄꯦꯅ ꯑꯗꯨꯒ ꯌꯥꯕꯅꯦ ꯑꯩꯁꯨ ꯃꯊꯟꯇ ꯂꯥꯛꯑꯦ ꯉꯔꯥꯡ ꯇꯧꯔꯒ꯫ ꯅꯪ ꯚꯦꯔꯤꯐꯥꯏ ꯇꯧꯕ꯭ꯔꯣꯐꯥꯏꯜ ꯚꯦꯔꯤꯐꯥꯏ ꯇꯧꯔꯦ ꯍꯥꯏꯔ ꯀꯥꯟꯗ ꯌꯥꯒꯨꯝ ꯇꯧꯕꯅꯦ꯫
ꯀꯔꯤ ꯇꯧꯅꯤ?
ꯅꯪ ꯍꯧꯖꯤꯛꯇ ꯂꯣꯏꯔꯣ ꯅꯪ ꯐꯤꯜ ꯇꯧꯕꯗꯣ?
ꯂꯣꯏꯔꯦ꯫ ꯄꯥꯡ ꯈꯣꯠ ꯈꯣꯠꯆꯜꯂꯦꯗꯥ꯫
ꯍꯣꯏ꯫ ꯋꯥꯏ ꯌꯥꯝꯅ ꯉꯁꯤꯁꯦ ꯏ ꯁꯥ꯫
ꯑꯗꯣ ꯅꯪ ꯄꯥꯕ ꯊꯣꯛꯄꯔꯣ ꯃꯇꯩ ꯃꯌꯦꯛꯇꯣ?
ꯊꯣꯛꯑ ꯕꯦꯡꯒꯂꯤꯁꯨ ꯊꯣꯛꯑꯦ꯫ ꯑꯩꯈꯣꯏꯗꯤ ꯇꯦꯟ ꯊꯥꯕ ꯀꯥꯟꯗ ꯕꯦꯡꯒꯂꯤ ꯏ ꯃꯩꯇꯩ ꯃꯌꯦꯛ ꯊꯥꯏꯌꯦ꯫
ꯑꯩꯗꯤ ꯅꯪꯍꯧꯗ꯭ꯔꯦ꯫ ꯃꯇꯦꯡ ꯃꯩ ꯇ ꯃꯌꯦꯛꯇꯣ
ꯎꯝ꯫
ꯑꯩꯈꯣꯏ ꯃꯇꯝꯗꯤ ꯁꯨꯛꯇꯝ ꯇꯝꯗ꯭ꯔꯦ꯫
ꯎꯝ꯫
ꯀꯩꯅꯣ ꯕꯦꯡꯒꯂꯤꯗꯤ ꯇꯝꯃꯦ꯫
ꯕꯦꯡꯂꯤꯁꯨ ꯍꯌꯦ ꯑꯩꯗꯤ꯫
ꯕꯦꯡꯒꯂꯤꯁ ꯀ꯭ꯂꯥꯁ ꯑꯩꯠ ꯐꯥꯎ ꯇꯝꯃꯝꯃꯦ꯫ ꯃꯥꯏꯟꯗꯗꯤ ꯑꯜꯇꯔꯅꯦꯇꯤꯞ ꯏꯪꯂꯤꯁ ꯂꯧꯈ꯭ꯔꯦꯅꯀꯣ꯫
ꯍꯣꯏ꯫ ꯂꯧꯕ ꯋꯥꯅꯦ ꯑꯩꯁꯨ ꯀꯩꯁꯨ ꯀꯌꯥꯝ ꯍꯩꯕ ꯑꯣꯏꯗ꯭ꯔꯦ꯫
ꯑꯁ ꯑꯗꯣ ꯃꯩꯇꯩ ꯃꯌꯦꯛꯇꯣ ꯍꯩꯔꯗꯤ ꯑꯁ ꯆꯥꯟꯗꯦꯜꯗꯗꯤ ꯃꯤ ꯑꯣꯖꯥꯈꯣꯏ ꯃꯩꯇꯩ ꯃꯌꯦꯛ ꯌꯥꯝ ꯊꯤꯅꯕꯅꯤ ꯍꯥꯏ꯫
ꯂꯈ꯭ꯔꯣ
ꯑꯁꯤ ꯑꯩꯒꯤ ꯏꯃꯥꯟꯅꯕꯤ ꯊꯣꯛꯄ ꯃꯥꯁꯦ ꯃꯩꯇꯩꯅꯦꯕꯀꯣ
ꯎꯝ꯫
ꯑꯗꯨꯕꯨ ꯀꯩꯅꯣ ꯑꯣꯏꯕ ꯃꯆꯤꯁꯦ ꯆꯥꯟꯗꯦꯜꯗ ꯌꯨꯝ ꯄꯥꯟꯕ꯫ ꯑꯗꯨ ꯃꯥꯁꯦ ꯃꯥꯁꯨ ꯌꯨꯝ ꯄꯥꯜꯂꯝꯃꯒꯀꯣ ꯃꯥꯏ ꯅꯨꯄꯥꯁꯦ ꯀꯛꯆꯤꯡ ꯈꯨꯅꯩꯗꯒꯤꯅꯦ ꯍꯥꯏꯌꯦ ꯃꯥꯏ ꯅꯨꯄꯥꯁꯦ ꯗꯂꯤ ꯂꯩꯔꯒ ꯀꯣꯆꯤꯡ ꯑꯗꯨꯝ ꯂꯧꯕꯁꯦ ꯆꯍꯤ ꯃꯉꯥ ꯇꯔꯨꯛ
ꯎꯝ
ꯁꯨꯡꯊꯣꯛ ꯊꯣꯛꯂꯛꯇꯕ ꯈꯪꯕꯔ
ꯎꯝ
ꯄꯩꯁꯥꯗꯨꯗ ꯑꯗꯨꯝ ꯊꯥꯕ ꯃꯣꯏꯗꯤ ꯑ ꯃꯥꯏ ꯅꯨꯄꯤꯅ ꯑꯩ ꯂꯥꯛꯑꯒ ꯗꯦꯜꯂꯤꯗ ꯊꯕꯛ ꯇꯧꯔꯒꯦ ꯁꯨꯍ ꯌꯥꯗꯅꯕꯀꯣ
ꯍꯣꯏ
ꯅꯨꯄꯥꯁꯤ ꯈꯔ ꯃꯩ ꯂꯨꯍꯣꯡꯁꯨ ꯂꯨꯍꯣꯡꯉꯕꯅꯦꯕ ꯄꯥꯖ ꯈꯔ ꯂꯥꯡꯕ ꯃꯥꯜꯂꯦ ꯂꯥꯁꯤꯂꯤꯒꯤ ꯄꯨꯔꯥ ꯀꯥꯏꯅ ꯊꯣꯛꯈ꯭ꯔꯦ ꯅꯨꯄꯤꯅ ꯃꯃꯥ ꯃꯄꯥ ꯈꯨꯗ ꯍꯥꯏꯔꯛꯑꯣꯀꯣ
ꯎ
ꯃꯥꯁꯦ ꯑꯗꯣꯝ ꯆꯥꯟꯗꯦꯜꯗ ꯂꯩꯔꯒ ꯑꯣꯖꯥ ꯀꯟꯅ ꯇꯧꯔꯤ ꯃꯩꯇꯩ ꯃꯌꯦꯛ ꯇꯨꯏꯁꯟꯒꯁꯨ ꯐꯟ ꯂꯧꯕꯅꯦꯍꯦ
ꯕꯤꯐꯇꯣꯀꯣ ꯃꯅꯝ ꯅꯝꯗꯕꯤ ꯐꯖꯅ ꯊꯣꯡꯉꯨ ꯍꯩꯕ꯭ꯔꯥ ꯕꯤꯐ ꯄꯥꯝꯕ꯭ꯔ ꯄ‌ꯣ꯭ꯔꯛ ꯄꯥꯝꯕ꯭ꯔ ꯅꯪ
ꯄꯣꯛꯅ ꯄꯥꯝꯃꯦꯗ
ꯍꯣꯏ ꯑꯩꯁꯨ ꯄꯣꯛꯄꯝ ꯃ‌ꯦ
ꯕꯤꯐꯇꯤ ꯄꯥꯝꯃꯦ ꯗꯨꯏꯁꯨ ꯕꯤꯐꯇꯤ ꯌꯥꯝ ꯆꯥꯅꯤꯡꯕ ꯑꯣꯏꯗꯦ ꯌꯥꯝ ꯀꯩꯅꯣ ꯈꯔ ꯆꯥꯕꯒꯤ ꯋꯥꯅꯤ ꯑꯣꯞꯇꯤ ꯑꯗꯨꯝ ꯀꯟꯇꯤꯅ꯭ꯌꯨ ꯆꯥꯏ ꯆꯥꯕꯥ ꯉꯝ ꯃꯦ
ꯑꯣꯛ ꯀꯤꯗ ꯑꯩ ꯃꯁꯜꯗꯅꯍꯦꯟꯅ ꯄꯥꯝꯕ
ꯑꯩꯗꯤ ꯑꯣꯛꯁꯦ ꯀꯩꯅꯣꯅ ꯄꯥꯝꯃꯦ ꯑꯁꯤꯒꯤꯀꯤ ꯏꯁꯃꯣꯛ ꯄꯣꯛ ꯄꯣꯠꯇꯣ ꯀꯪꯕꯗꯣ ꯑꯗꯨꯝ ꯑꯆꯝꯕꯗꯁꯨ ꯑꯗꯨꯝ ꯇꯣꯃꯦꯇꯣꯒ ꯄꯣꯇꯦꯇꯣꯒ ꯇꯧꯔꯒ ꯆꯝꯅ ꯊꯣꯡꯉꯒ ꯑꯗꯨ ꯍꯥꯞ ꯆꯄꯁꯨ ꯑꯩꯗꯤ ꯑꯗꯨꯃꯥꯏꯅ ꯆꯥꯅꯤꯡꯉꯦ
ꯑꯩ ꯄꯣꯛꯁ ꯀꯩꯒꯨꯝꯕ ꯁꯣꯟ ꯍꯣꯏꯗ ꯇꯧꯔꯗꯤ ꯀꯩ ꯆꯁꯤꯔ ꯄꯨꯣꯛ ꯆꯁꯤꯀꯣ
ꯑꯗꯨꯒ
ꯃꯤ ꯃꯤꯖ ꯇꯥꯛꯇꯦ ꯏꯕꯥꯟꯅꯤ ꯄ꯭ꯂꯥꯟꯁꯤ
ꯅꯪ ꯀꯩꯅꯣ ꯍꯧꯖꯤꯛ ꯁꯤ
ꯅꯣꯏ ꯃꯩꯇꯩꯒꯤ ꯐꯪꯁꯟꯒꯨꯝꯕ ꯂꯩꯕꯗ ꯉꯥ ꯊꯣꯡꯕꯗꯣ ꯉꯥ ꯑꯇꯣꯏꯗꯣ ꯊꯣꯡꯕ ꯍꯩꯕ꯭ꯔꯥ ꯍꯥꯏ ꯑꯦ
ꯑꯥ ꯑꯥ ꯍꯌꯦꯡ ꯑꯩ ꯉꯍꯥꯟ ꯊꯣꯡꯉꯦ ꯐꯣꯇꯣ ꯊꯥꯔꯛꯀꯦ ꯍꯣꯔꯦꯟ ꯑꯩ ꯑꯗꯨ ꯔꯤꯁꯤꯄꯤ ꯂꯩꯌꯦ
ꯑꯩꯈꯣꯏꯗꯤ ꯄꯨꯔꯥ ꯑꯩꯈꯣꯏꯒ ꯑꯩꯈꯣꯏꯅ ꯉꯥ ꯊꯣꯡꯕ ꯅꯣꯏ ꯉꯥ ꯊꯣꯡꯕꯗꯤ ꯄꯨꯔꯥ ꯇꯦꯁ ꯇꯣ
ꯍꯣꯏ ꯅꯣꯏꯒꯤ ꯀꯃꯥꯏꯅ ꯊꯣꯡꯕ꯭ꯔꯥ
ꯑꯁ ꯑꯩꯈꯣꯏꯗꯤ ꯃꯔꯛ ꯃꯔꯛꯇꯤ ꯏꯆꯦꯅ ꯊꯣꯡꯕꯗꯣ ꯇꯥꯎꯔꯦꯗꯅ
ꯑꯥ ꯑꯗꯨ ꯇꯥꯎꯕ ꯊꯣꯡꯕꯁꯨ ꯍꯩꯌꯦ
ꯑꯗꯨꯒ ꯇꯥꯎꯗꯕꯤꯗꯁꯨ ꯑꯗꯨꯝ ꯀꯃꯥꯏꯅ ꯊꯣꯡꯕ꯭ꯔꯥ ꯈꯪꯗꯦ ꯑꯗꯨ ꯑꯣꯏꯔꯁꯨ ꯑꯗꯨꯝ ꯑꯑ- ꯑꯗꯨꯝ ꯃꯥꯏꯅ ꯇꯥꯕꯗꯤ ꯉꯝꯗꯦ ꯑꯁꯤꯁꯦ ꯑꯦꯝ ꯌꯨꯗ ꯂꯩꯕ ꯀꯥꯟꯗ ꯍꯣꯁꯇꯦꯜꯗ ꯏꯃꯥꯟꯅꯕ ꯇ꯭ꯔꯥꯏꯕꯦꯜꯅꯦꯕꯀꯣ
ꯑ
ꯑꯩꯈꯣꯏ ꯆꯥꯟꯗꯦꯜꯒꯤ ꯂꯝꯀꯥ ꯅꯨꯄꯥꯅꯤ ꯃꯥꯗꯣ ꯀꯩꯅꯣ ꯁꯤ ꯃꯥꯗꯤ ꯃꯟꯇ꯭ꯔꯤ ꯄꯨꯈ꯭ꯔꯤꯗ ꯂꯩꯕ ꯀꯨꯏꯔꯦꯕ
ꯎꯝ
ꯄꯨꯔꯥ ꯃꯩꯇꯩꯈꯣꯏꯗꯩ
ꯑꯩ ꯅꯉꯣꯟꯗ ꯔꯤꯁꯤꯄꯤ ꯊꯥ ꯊꯥꯕꯤꯔꯛꯎꯔ ꯇ꯭ꯔꯥꯏ ꯇꯧꯒꯦꯔꯥ ꯑꯩꯈꯣꯏꯒꯤꯗꯤ ꯑꯃ ꯁꯍꯍ ꯑꯑ-ꯅꯞ ꯎꯝ ꯎꯝ ꯅꯞ ꯎꯝ ꯃꯔꯣꯏ ꯑꯃ ꯑꯄꯥꯛꯄ ꯈꯣꯏꯗꯣ ꯑꯗꯨꯁꯨ ꯌꯥꯎꯋꯦ ꯑꯗꯨꯗꯨꯒ ꯃꯔꯣꯏ ꯑꯀꯨꯞꯄꯗꯨꯁꯨ ꯌꯥꯎꯋꯦ ꯑꯗꯨꯒ ꯂꯥꯁ ꯑꯣꯠ ꯂꯣꯏꯔꯀꯥꯟ ꯍꯣꯏ ꯑꯩꯅ ꯊꯣꯡꯕꯅꯤ ꯍ ꯍꯤ-ꯍꯤ ꯑ ꯑ ꯑꯗꯨ ꯈꯔ ꯃꯣꯔꯣꯛ ꯁꯥꯏꯌꯦ ꯑꯗꯨꯗꯤ ꯑꯗꯨꯝ ꯑꯃꯍꯦꯛꯅꯦꯕ ꯑꯗꯣ ꯃꯔꯨ ꯌꯥꯎꯗꯕ ꯍꯥꯏꯔꯗꯤ ꯏꯁ- ꯑꯁ ꯃꯅꯤꯄꯨꯔꯤꯁꯤꯗ ꯈꯪꯉꯤꯅꯦ ꯏꯪꯂꯤꯁꯀꯨꯝꯕꯁꯦ ꯈꯔ ꯈꯪꯗꯦ ꯄꯨꯛꯂꯥꯎꯕꯤ ꯀꯥꯏꯅ ꯍꯥꯏꯕꯗꯣ ꯑꯗꯨ ꯌꯥꯎꯗꯦ ꯑꯗꯨꯒ ꯉꯥꯗꯣ ꯆꯥꯎꯔꯤꯈꯩ ꯍꯦꯟꯅ ꯊꯣꯡꯕ ꯀꯥꯟꯗ ꯍꯟ ꯍꯥꯎꯋꯦ ꯑꯗꯨꯒ ꯍꯍ ꯃꯣꯏꯅ ꯀꯛꯂꯛꯄ ꯀꯥꯟꯗ ꯄꯤꯁꯇꯣ ꯄꯤꯛꯅ ꯄꯤꯛꯅ ꯀꯛꯍꯜꯂꯦꯕ ꯑꯗꯨꯃꯥꯏꯅ ꯊꯣꯡꯕꯩꯗꯤ ꯑꯇꯣꯏꯕ ꯊꯣꯡꯕꯗꯨꯗꯤꯀꯣ ꯑꯗꯨꯗꯨꯒꯤ ꯄꯤꯛꯅ ꯀꯛꯂꯛꯄꯅꯤꯅ ꯉꯥꯗꯣ ꯄꯤꯛꯑꯗꯤ ꯃꯔꯨꯅ ꯆꯥꯕꯝ ꯈꯪꯗꯕ
ꯑꯁ ꯉꯥꯗꯣ ꯅꯍꯥꯟ ꯀꯨꯏꯗ꯭ꯔꯤ ꯏꯌꯥꯝꯕꯅ ꯀꯦꯖꯤ ꯀꯦꯖꯤ ꯃꯔꯤ ꯃꯉꯥ ꯑꯣꯏꯔꯝꯅꯤ ꯉꯥ ꯑꯃꯗꯀꯣ
ꯎꯝ
ꯆꯥꯎꯋꯦ
ꯑꯗꯨ ꯊꯣꯡꯉꯗꯤ ꯍꯥꯎꯅꯤ ꯍꯣꯏ ꯅꯥꯄꯤ ꯆꯥꯕꯤ ꯍꯥꯏꯕꯗꯣ ꯑꯩꯗꯤ ꯄꯥꯝꯃꯦ ꯑꯗꯨꯗꯣ ꯉꯥꯗ ꯒ꯭ꯔꯥꯁ ꯀꯥꯞ ꯍꯥꯏꯗꯣ ꯑꯣꯏꯔꯝꯅꯤ
ꯂꯩꯕꯗꯣ
ꯑꯥ
ꯃꯁꯥꯒꯤ ꯈꯔ ꯅꯥꯟꯕꯗꯣ
ꯈꯪꯉꯦ ꯉꯥꯗꯤ ꯗꯤ ꯌꯥꯝ ꯄꯥꯝꯕꯈꯣꯏꯗꯤꯅꯦ ꯍꯣꯏ ꯎꯀꯥꯕꯤ ꯀꯥꯏꯅ ꯍꯥꯏꯕꯗꯨꯔꯣ ꯂꯩꯕꯅꯦ ꯌꯥꯝꯅ ꯗ꯭ꯔꯥꯏ ꯀꯩꯅꯣꯁꯨ ꯑꯣꯏꯕꯗꯨꯔꯕꯥ ꯑꯃ ꯂꯩꯕꯥꯛꯇꯁꯨ ꯂꯩꯕ ꯉꯝꯕꯗꯣ ꯎꯀꯥꯕꯤ ꯍꯥꯏꯕ ꯑꯗꯣ ꯍꯥꯎꯋꯦ ꯑꯩꯁꯨ ꯆꯥꯛ ꯂꯥꯝꯃꯛꯈ꯭ꯔꯦ ꯑꯩꯗꯣ ꯑꯗꯣ ꯉꯁꯥꯏ ꯆꯥꯗꯕꯒꯤ ꯋꯥꯏꯌꯦ ꯉꯁꯤꯗꯣ
ꯑꯩ ꯉꯁꯥꯏ ꯆꯥꯕꯅꯤꯅꯗꯣ ꯆꯥꯗ꯭ꯔꯦꯕ ꯉꯁꯥꯏꯗꯣ ꯀꯩꯁꯨ ꯈꯣꯏꯗꯣꯛ ꯁꯥꯎꯅꯤꯡꯉꯛꯄꯩ ꯄꯥꯀꯣꯔꯥ ꯂꯩꯔꯒ ꯆꯥꯁꯤꯔ ꯈꯪꯗꯦ ꯫ ꯑꯩꯈꯣꯏꯒꯤ ꯂꯩꯀꯥꯏꯗ ꯄꯥꯀꯧꯔꯥ ꯌꯣꯜꯂꯦ ꯆꯧ ꯂꯩ ꯌꯥꯝꯃꯛꯀꯦ ꯇꯧꯕꯅꯦꯕ ꯑꯩꯗꯣ ꯍꯜꯂꯛꯄ ꯀꯥꯟꯗꯀꯣ ꯅꯪꯗ ꯋꯥꯔꯤ ꯁꯥꯔꯒ ꯍꯜꯂꯛꯄꯩ ꯑꯩꯗꯣ ꯀꯥꯎꯈ꯭ꯔꯕ ꯑꯗꯨꯒ ꯑꯩꯗꯣ ꯃꯥꯏꯁꯤꯂꯔ ꯋꯇꯔꯥ ꯅꯠꯇꯔꯒ ꯇꯨꯠꯄꯦꯁ ꯑꯃꯁꯨ ꯂꯩꯒꯦ ꯍꯥꯏꯔ ꯈꯟꯕꯅꯦ ꯑꯩꯗꯣ ꯇꯨꯠꯄꯦꯁꯇꯨ ꯑꯃ ꯀꯦꯃꯤꯀꯦꯜ ꯌꯥꯎꯕ ꯇꯨꯠꯄꯦꯁ ꯗꯣ ꯑꯩꯉꯣꯟꯗ ꯈꯔ ꯅꯨꯡꯉꯥꯏꯇꯦꯕꯀꯣ ꯒꯝꯗ ꯑꯗꯨꯒꯤ ꯑꯩꯅ ꯀꯩꯅꯣꯗꯣ ꯂꯩꯒꯦ ꯇꯧꯕ ꯍꯤꯃꯥꯂꯌꯥꯒꯤ ꯄꯥꯄꯥꯌꯥꯒꯤꯗꯣ ꯑꯗꯨꯕꯨ ꯀꯥꯎꯈ꯭ꯔꯦ ꯗꯨꯒꯥ ꯀꯦ ꯁ꯭ꯀꯨꯜ ꯆꯠꯄꯁꯦ ꯑꯗꯨꯝꯁꯨ ꯅꯨꯡꯉꯥꯏꯌꯦ ꯇꯨꯝꯕ ꯑꯗꯣ ꯍꯧꯖꯤ ꯍꯧꯖꯤꯛ ꯈꯔ ꯈꯔꯗꯤ ꯇꯨꯝꯅꯤꯡꯉꯛꯑꯦ ꯑꯩꯁꯦ ꯑꯗꯣ ꯍꯧꯖꯤꯛ ꯇꯨꯝꯈ꯭ꯔꯗꯤ ꯑꯃꯨꯛꯀ ꯉꯔꯥꯡꯒꯤ ꯇꯥꯏꯃꯤꯡꯗ ꯍꯧꯒꯠꯇꯣꯏꯕ꯫ ꯄ꯭ꯔꯁꯥꯟꯇꯖꯦ ꯉꯔꯥꯡ ꯇꯦꯛ ꯀꯩꯛꯇꯦꯛ ꯊꯥꯔꯒ ꯉꯁꯤ ꯍꯜꯂꯛꯄ ꯋꯥꯅꯤ ꯑꯩꯅ ꯃꯉꯣꯟꯗ ꯎ ꯑ
ꯋꯥ
ꯃꯥ ꯐꯥꯎꯗꯤꯅꯦꯍꯦ ꯫ ꯄꯦ ꯍꯥꯁꯗꯤ ꯑꯣꯟꯂꯤ
ꯊꯥꯖꯟꯗꯦ ꯍꯟꯗꯛ ꯃꯥꯁꯨ ꯑꯣ ꯕꯤ ꯁꯤꯒꯤ ꯇꯧꯕꯗꯣ ꯌꯥꯗꯕꯩ ꯫
ꯃꯥ ꯑꯣ ꯕꯤ ꯁꯤꯅꯦꯕ ꯑꯗꯣ ꯑꯣ ꯕꯤ ꯁꯤꯗꯣ ꯍꯟꯗꯛꯇꯤ ꯁꯥꯔꯇꯤꯐꯤꯀꯦꯠ ꯌꯥꯎꯗꯗꯤ ꯌꯥꯗꯦꯅ ꯇꯧꯋꯤꯗꯅ ꯑꯗꯣ ꯍꯟꯗꯛ ꯑꯩꯁꯨ ꯅꯪꯗꯦꯅ ꯑꯗꯨꯒꯤ ꯑꯣꯕꯤ ꯁꯤꯅꯦ ꯑꯦ ꯁꯤ ꯅ ꯑꯦꯁ ꯁꯤ ꯑꯣꯢꯔꯗꯤ ꯀꯩꯁꯨ ꯋꯥꯕꯤꯔꯣꯢ꯫ ꯑꯦꯁ ꯇꯤ ꯑꯣꯏꯅꯤꯡꯈ꯭ꯔꯦ
ꯁꯤꯗꯨꯜ ꯇ꯭ꯔꯥꯏꯕ ꯍꯣꯏ ꯅꯠꯇ꯭ꯔꯣ
ꯑꯗꯣ ꯑꯩ ꯑꯩ ꯀꯩꯅꯣꯝꯃ ꯍꯥꯏꯒꯦ ꯑꯩꯁꯦ ꯀꯩꯒꯨꯝꯕꯀꯣ ꯁꯦꯗꯨꯜ ꯇ꯭ꯔꯥꯏꯞꯇ ꯂꯨ ꯍꯣꯡꯉꯦ ꯍꯥꯏꯔ ꯈꯜꯂꯁꯦꯕꯀꯣ ꯅꯪꯉꯣꯟꯒꯨꯝꯕ ꯁꯦꯗꯨꯜ ꯀꯥꯁ ꯑꯣꯏꯔꯁꯨ ꯑꯃ ꯍꯣꯡꯉꯦ ꯍꯥꯏꯔ ꯈꯜꯂꯁꯦꯕ ꯍꯧꯖꯤꯛꯁꯦ ꯑꯗꯣ ꯑꯩꯒꯤ ꯀꯥꯁꯁꯦ ꯆꯦꯟꯖ ꯇꯧꯒꯦꯔ꯫ ꯂꯥꯁ ꯑꯣꯞꯁꯟ
ꯑꯗꯨꯗꯤ ꯏꯂꯥꯏ ꯂꯥꯏꯌꯦꯅ ꯌꯨꯝ ꯄꯥꯟꯈ꯭ꯔꯗꯤ ꯑꯗꯨꯝ ꯂꯧꯕ ꯌꯥꯒꯅꯤꯅ
ꯑꯣꯏ ꯑꯥ ꯁꯦꯡ ꯀꯤ ꯌꯥꯒꯦ ꯑꯁ ꯑꯗꯣ ꯑꯩ ꯁꯥꯔꯅꯦꯝꯁꯨ ꯑꯃꯨꯛꯀ ꯆꯦꯟꯖ ꯇꯧꯒꯦꯔ ꯑꯗꯨꯗꯤ
ꯀꯩꯅꯣ ꯑꯩꯉꯣꯟꯗ ꯏꯕꯥꯅꯤ ꯀꯩꯅꯣ ꯇꯧꯔꯗꯤ ꯑꯩ ꯀꯩꯅꯣ ꯍꯁꯕꯦꯟꯒꯤ ꯃꯤꯡꯗꯣ ꯑꯩ ꯑꯣꯏꯒꯅꯤꯅ ꯍꯧꯖꯤꯛ ꯅꯪꯁꯦ ꯗꯣ ꯇꯔꯣ ꯑꯣꯐꯞ ꯆꯠꯂꯔꯣꯏꯕ ꯋꯥꯏꯐ ꯋꯥꯏꯐ ꯑꯣꯐ ꯑꯣꯏꯅ ꯆꯠꯈ꯭ꯔꯅꯦꯕ
ꯍꯣꯏ ꯑꯩꯁ ꯑꯗꯨꯝꯅ ꯐꯒꯗ꯭ꯔꯥ ꯑꯩꯁꯦ ꯑꯗꯨ ꯑꯩ ꯆꯥꯛ ꯂꯥꯝꯃꯦ ꯀꯩꯅꯣ ꯇꯧꯔꯒꯦ ꯎꯝ ꯀꯩꯅꯣꯃꯆꯥꯥꯒꯦ ꯑꯗꯨꯒ ꯍꯣꯔꯦꯟ ꯑꯃꯨꯛ ꯇꯧꯔꯛꯀꯦ ꯍꯥꯏꯗꯨꯣ ꯇꯦꯛꯁ ꯊꯥꯔꯀꯦꯀꯣ
ꯄꯩꯁꯥ ꯆꯪꯔ ꯌꯦꯡꯒꯦ
ꯎꯝ
ꯑꯗꯨꯗ ꯎ